ꯑꯣ
ꯇꯥꯕ꯭ꯔꯣ
ꯂꯪꯇ꯭ꯔꯤꯛ ꯂꯪꯌꯦ
ꯑꯁ ꯇꯥꯔꯕꯣ ꯁꯦꯡꯅ ꯇꯥꯕ꯭ꯔꯣ
ꯐꯥꯖꯅ ꯇꯥꯏ
ꯑꯁ ꯑꯩꯗꯤ ꯄꯥꯈꯠꯂꯨꯔꯦꯍꯦ ꯎ ꯎ ꯀꯩꯗꯧꯔꯤꯕ
ꯆꯥꯛꯆꯥ ꯍꯤꯞꯄ ꯂꯩꯌꯦ
ꯑꯣ
ꯐꯦꯟ ꯃꯈꯥꯗ
ꯎꯝ ꯀꯩ ꯏꯟꯖꯥꯡ
ꯁꯥꯔꯃꯤꯅꯀ‌ꯣ
ꯀꯩ ꯃꯊꯦꯟ ꯁꯦꯜꯂꯨꯔ‌ꯦ
ꯉꯁꯤꯗ‌ꯣ ꯀꯔꯤ ꯍꯥꯏꯁꯤꯔ ꯑꯣꯛ ꯃꯛ ꯑꯦ ꯑꯣꯛ ꯃꯀꯣꯛ ꯅꯠꯇꯦ ꯁꯟ ꯃꯀꯣꯛ ꯁꯥ
ꯎꯝ
ꯅꯣꯏꯗꯤ
ꯑꯩ ꯐ꯭ꯔꯥꯏ ꯔꯥꯏꯁ ꯈꯛꯇꯪ ꯆꯥꯏꯌꯦ
ꯑꯣ ꯂꯩꯔꯛꯄ꯭ꯔꯣ ꯕꯖꯔꯗꯒꯤ
ꯅꯠꯇꯦ ꯌꯨꯝꯗ ꯁꯦꯝꯕꯅꯦ
ꯑꯦ ꯅꯪꯁꯤ ꯑꯃ ꯍꯩꯕꯔꯣ
ꯎꯝ ꯍꯩ
ꯀꯩ ꯀꯩ ꯍꯥꯞꯄꯤꯕ
ꯀꯦꯔꯣꯜ ꯍꯥꯞꯄꯅꯤ ꯌꯦꯔꯨꯝ ꯍꯥꯞꯄꯅꯤ ꯕꯤꯟꯁꯨ ꯍꯥꯞꯄꯅꯤ ꯆꯤꯂꯤ ꯍꯥꯞꯄꯅꯤ ꯊꯨꯝ ꯍꯥꯞꯄꯅꯤ ꯃꯆꯨ ꯍꯥꯞꯄꯅꯤ ꯁꯣꯁ ꯈꯔ ꯍꯥꯞꯄꯅꯤ ꯆꯥꯛ ꯍꯥꯞꯄꯅꯤ
ꯍꯩꯍꯦ ꯑꯩꯗꯤ ꯑꯩꯗꯤ ꯆꯤꯛꯀꯟ ꯐ꯭ꯔꯥꯏ ꯑꯦ ꯐ꯭ꯔꯥꯏꯠ ꯔꯥꯏꯁꯀꯨꯝꯕ ꯆꯥꯔꯗꯤꯀꯣ
ꯎꯝ
ꯑꯗꯨꯝ ꯑꯗꯨꯝ ꯂꯩꯔꯒ ꯆꯥꯕꯅꯦ ꯑꯩꯗꯤ
ꯍꯣꯏ ꯂꯩꯔꯒꯁꯨ ꯑꯗꯨꯝ ꯍꯥꯎꯕ
ꯁꯦꯝꯦꯝꯕ ꯍꯩꯇꯕꯅꯤꯅꯀꯣ
ꯎꯝ
ꯅꯣꯏ ꯅꯣꯏꯔꯣꯝꯗ ꯀꯃꯥꯏ ꯀꯃꯥꯏ ꯇꯧꯒꯦ ꯋꯦꯗꯔꯁꯦ
ꯋꯦꯗꯔꯁꯦ ꯌꯥꯝ ꯐꯩꯌꯦ
ꯃꯥꯁꯨ ꯁꯥꯗꯦ ꯏꯪꯁꯨ ꯏꯪꯁꯦ ꯍꯥꯏꯕꯗꯨꯔꯣ
ꯎꯝ ꯃꯌꯥꯏꯗꯅꯦ
ꯑꯈꯣꯢꯗꯤ ꯑꯗꯨ ꯂꯩꯕ ꯑꯣ ꯑꯩꯈꯣꯏꯗꯤ ꯌꯥꯝ ꯁꯥꯏꯌꯦ
ꯎꯝ ꯁꯥꯕ ꯃꯐꯝꯗ ꯉꯧꯕꯅꯦ
ꯎ ꯎ ꯎꯝ ꯑꯩꯁ ꯅꯨꯡꯁꯥ ꯃꯔꯛꯇ ꯒꯥꯔꯤ ꯊꯧꯔꯒ ꯆꯠꯄꯗꯨꯣ ꯀꯣ ꯑꯩꯈꯣꯏꯗꯤ ꯒꯥꯔꯤ ꯃꯆꯥ ꯄꯥꯏꯕꯅꯤꯅꯀꯣ
ꯎꯝ
ꯅꯨꯡꯁꯥ ꯃꯔꯛꯇ ꯑꯗꯨꯝ ꯒꯥꯔꯤ ꯊꯧꯔꯒ ꯆꯠꯄꯗꯣ ꯑꯁ ꯈꯨꯠ ꯁꯥꯥꯁꯦ ꯂꯣꯏ ꯃꯨꯕꯅꯦ ꯀꯂꯔ ꯇꯣꯡꯉꯥꯟꯕꯅꯤꯍꯦ
ꯈꯨꯠꯇꯤ ꯂꯣꯏꯔꯦꯍꯦ
ꯎꯝ
ꯄꯨꯔꯥ ꯅꯦꯒ꯭ꯔꯣꯅꯤ
ꯃꯨꯔꯁꯨ ꯍꯤꯡꯉꯗꯤ ꯌꯥꯔꯦꯗ ꯀꯩꯝ ꯈꯜꯂꯨꯅꯨ ꯆꯥꯅꯕ ꯊꯛꯅꯕ ꯂꯩꯔꯗꯤ ꯌꯥꯔꯦ
ꯍꯣꯏ ꯑꯗꯨꯒꯤ ꯃꯇꯥꯡꯗ ꯈꯜꯂꯨꯔꯗꯤ ꯌꯥꯏ ꯀꯩꯁꯨ ꯀꯥꯏꯕ ꯂꯩꯇꯦ
ꯑꯩꯁꯨ ꯆꯥꯛ ꯆꯥꯔꯤꯁꯦ ꯒ꯭ꯌꯥꯟ ꯃꯥꯟ ꯇꯥꯗꯦ ꯍꯤꯡꯅꯕ ꯈꯛꯇꯪ ꯁꯤꯗꯅꯕ ꯈ
ꯅꯣꯏꯗꯤ ꯀꯔꯤ ꯃꯊꯦꯜ ꯇꯧꯔꯒꯦ ꯉꯁꯤ
ꯑꯩꯈꯣꯏꯗꯣ ꯑꯩ ꯐ꯭ꯔꯥꯏ ꯔꯥꯏꯁ ꯁꯦꯝꯃ ꯆꯥꯏꯕ
ꯑꯗꯨ ꯈꯛꯇꯔꯣ
ꯌꯦꯔꯨꯝ ꯐꯨꯠꯂꯒ
ꯌꯦꯟꯖꯥꯡ ꯊꯣꯡꯕ ꯇꯟꯕꯩꯔꯣ ꯀꯩꯅꯣ
ꯢꯟꯖꯥꯡ ꯊꯣꯡꯕꯗꯣ ꯊꯣꯡ ꯑꯥꯎ ꯇꯟꯕ ꯍꯥꯏꯇꯥꯔꯦ
ꯢꯁ ꯂꯩꯁꯥꯕꯤꯅꯕꯨ
ꯑꯩꯗꯣ ꯊꯕꯛ ꯆꯠꯄꯗꯨꯒꯤ ꯋꯥꯅ ꯍꯜꯂꯛꯑꯕ ꯉꯝꯗ꯭ꯔꯦ
ꯊꯕꯛ ꯆꯠꯇꯕ ꯑꯃ ꯂꯩ ꯍꯥꯏꯗꯥꯢꯅꯦ
ꯊꯕꯛ ꯆꯠꯇꯕ ꯑꯃ ꯅꯪꯕꯨ ꯅꯍꯥꯟ ꯑꯩꯅ ꯐꯣꯟ ꯇꯧꯒ꯭ꯔꯕꯣ
ꯇꯧꯋꯤꯗꯨꯗꯤ ꯏꯕꯥꯅꯤ ꯈꯪꯅꯗ꯭ꯔꯣ ꯈꯪꯅꯕ ꯀꯨꯏꯔꯤꯗꯨꯗꯤ ꯅꯪ ꯀꯥꯎꯕꯕ ꯃꯥꯜꯂꯦꯗ
ꯑꯁ ꯑꯩ ꯀꯥꯎꯔꯦꯅꯦ ꯅꯪꯕꯨ
ꯊꯨꯅ ꯀꯥꯎꯒꯜꯂꯤꯀꯣ ꯊꯨꯅ ꯀꯥꯎꯒꯜꯂꯤꯀꯣ ꯃꯤ ꯃꯆꯥꯗꯤ ꯁꯥꯎꯔꯛꯀꯅꯤ
ꯁꯥꯎꯕ ꯌꯥꯗꯤꯌꯦ ꯁꯣꯏꯕꯩꯅꯦ ꯈꯪꯒ꯭ꯔꯦ ꯍꯧꯖꯤꯛꯇꯤ
ꯑꯁꯨꯛ ꯐꯖꯅ ꯍꯣꯏ ꯅꯍꯥꯟ ꯅꯍꯥꯟ ꯀꯦ ꯑꯦꯐ ꯁꯤꯒ ꯆꯥꯕ ꯆꯠꯂꯨꯕꯗꯨ ꯅꯪ ꯀꯥꯎꯒ꯭ꯔꯕꯣ
ꯑꯣ ꯑꯗꯨ ꯅꯪ ꯌꯥꯎꯕ꯭ꯔꯣ
ꯑꯣ ꯑꯣ ꯑꯣ ꯂꯣꯏꯔꯦꯗ ꯑꯩ ꯏꯀꯥꯏꯔꯦꯗ
ꯑꯩꯗꯤ ꯅꯪ ꯌꯥꯎꯋꯦ ꯍꯥꯏꯕ ꯀꯥꯎꯔꯦꯅꯦ
ꯢꯀꯥꯢꯕ ꯐꯥꯎꯔꯛꯢꯀꯣ
ꯅꯪ ꯌꯥꯎꯔꯝꯃꯣꯏꯅ ꯈꯟꯕꯅꯤꯅꯦ ꯑꯩꯗꯤ
ꯃꯤꯁꯤꯡꯖꯦ ꯊꯥꯖꯕ ꯃꯤ ꯂꯩꯇ꯭ꯔꯦꯍꯦ ꯍꯟꯗꯛ ꯍꯧꯖꯤꯛꯀꯥꯟꯁꯦ ꯊꯥꯖꯕ ꯌꯥꯕ ꯃꯤ ꯂꯩꯇ꯭ꯔꯦ
ꯅꯪꯅ ꯑꯩꯕꯨ ꯁꯥꯎꯔꯒ ꯂꯩꯗꯨꯕꯨ
ꯑꯩꯗꯤ ꯀꯥꯎꯗꯕꯤꯗ ꯑꯗꯨꯝ ꯍꯥꯏꯔꯛꯏꯗꯨꯗꯤ
ꯑꯗꯣ ꯊꯦꯡꯅꯕꯗꯣ ꯅꯨꯃꯤꯠ ꯑꯃ ꯑꯅꯤ ꯈꯛꯇꯪꯅꯤꯗꯅ ꯊꯦꯡꯅꯕꯗꯣ ꯑꯗꯨꯗꯤ ꯀꯥꯎꯕ ꯇꯥꯕꯅꯤ ꯀꯩꯅꯣ ꯅꯪꯒꯤ ꯅꯝꯕꯔꯁꯤꯁꯨ ꯍꯟꯗ ꯈꯛꯇꯅ ꯂꯩꯕꯅꯦ
ꯗꯣꯛꯇꯔ ꯆꯠꯄꯅ ꯐꯔꯦ ꯅꯪꯒꯤ ꯃꯦꯃꯣꯔꯤ ꯄꯥꯠ ꯌꯥꯗ꯭ꯔꯦ
ꯑꯁꯦꯡꯕꯅꯦ ꯑꯩꯒꯤ ꯑꯗꯨꯃꯥꯏꯅ ꯑꯩ ꯃꯤꯕꯨ ꯔꯤꯀꯣꯛꯅꯥꯏꯁ ꯇꯧꯕꯗꯣ ꯉꯝꯗꯦ
ꯃꯤ ꯑꯃꯔꯛ ꯊꯦꯡꯅꯕꯗ ꯀꯣ
ꯑꯩꯗꯤ ꯈꯪꯗꯦ
ꯑꯩꯗꯤ ꯊꯦꯡ ꯑꯩꯗꯤ ꯃꯔꯛ ꯊꯨꯅ ꯊꯦꯡꯕꯨ ꯊꯦꯡꯅꯔꯕ ꯁꯨꯀꯥꯎ ꯀꯥꯎꯔꯦ
ꯎꯝ ꯐꯩ ꯌꯥꯝꯅ
ꯅꯪꯗꯤ ꯇꯣꯡꯉꯂꯦ
ꯑꯩ ꯈꯔ ꯇꯣꯡꯉꯥꯜꯂꯦ ꯁꯥꯎꯕ ꯌꯥꯗꯦꯀꯣ
ꯂꯩꯌꯦ ꯂꯩꯌꯦꯕꯁ ꯆꯠꯂꯣ ꯅꯠꯇꯔꯗꯤ ꯅꯪ
ꯑꯦ ꯅꯍꯥꯟꯁꯨ ꯗꯣꯛꯇꯔ ꯆꯠꯇ ꯉꯥꯏꯔꯤꯅꯦ ꯅꯪꯕꯣ
ꯗꯣꯛꯇꯔꯅ ꯀꯒ ꯀꯔꯤ ꯀꯔꯤ ꯍꯥꯏꯔꯛꯑꯒꯦ
ꯏꯁꯤꯡ ꯋꯥꯜꯂꯦ ꯍꯥꯏꯌꯦꯅꯦ
ꯏꯁꯤꯡ ꯋꯥꯠꯂꯤ ꯍꯥꯏꯕ
ꯏꯁꯤꯡ ꯋꯥꯠꯂꯦ ꯍꯥꯏꯌꯦ ꯅꯪ ꯎꯝ ꯑꯗꯣ ꯏꯁꯤꯡ ꯃꯌꯥꯝ ꯊꯛꯁꯜꯂꯣꯕ
ꯏꯁꯤꯡ ꯑꯩꯗꯤ ꯅꯣꯡꯃꯗ ꯂꯤꯇꯔ ꯑꯍꯨꯝ ꯑꯍꯨꯝꯗꯒꯤ ꯇꯥꯗꯦ ꯑꯩ ꯊꯛꯄꯁꯦ
ꯑꯁ ꯐꯩꯌꯦ ꯐꯩꯌꯦ
ꯁꯨꯒꯔꯗꯤ ꯂꯩꯗꯦ ꯍꯥꯏꯕ꯭ꯔꯣ
ꯁꯨꯒꯔꯗꯣ ꯗꯥꯏꯇꯤꯡ ꯇꯧꯗ꯭ꯔꯗꯤ ꯂꯩꯔꯛꯑꯅꯤ ꯍꯥꯏꯌꯦ ꯑꯗꯨꯒꯤ
ꯑꯩꯈꯣꯏ ꯏꯃꯥꯟꯅꯕꯤꯁꯦ ꯃꯁꯥꯁꯦ ꯐꯗꯤ ꯐꯕ ꯃꯥꯜꯂꯤꯍꯦ
ꯎꯝ ꯐꯥꯕꯅꯦ ꯅꯪꯅ ꯈꯜꯂꯤꯗ ꯁꯨꯝꯃꯦ
ꯕꯤ ꯄꯤꯗꯤ ꯕꯤꯄꯤꯤꯗꯤ ꯀꯃꯥꯏꯅ ꯇꯧꯋꯦ ꯅꯣꯔꯃꯦꯜꯗ ꯂꯩꯕ꯭ꯔꯣ
ꯕꯤꯄꯤꯗꯤ ꯂꯣꯅꯤꯗ
ꯑꯗꯨꯗꯤ ꯌꯥꯗ꯭ꯔꯤꯀꯣ ꯍꯩ ꯍꯩ ꯍꯩ ꯍꯩ ꯌꯥꯝ ꯌꯥꯝ ꯆꯥꯎꯀꯣ
ꯑꯩ ꯆꯥꯅꯕꯗꯣ ꯇꯥꯡꯃꯟꯗꯅ ꯂꯩꯕ ꯉꯝꯗꯦꯅꯦ
ꯑꯁ ꯑꯩꯉꯣꯟꯗ ꯅꯤꯔꯛꯄ ꯌꯥꯗ꯭ꯔꯣꯅꯦꯍꯦ ꯑꯩꯒꯤꯗꯃꯛꯇꯗꯤ ꯃꯦ ꯌꯦꯡ ꯄꯥꯎꯝꯒꯦꯅꯦ
ꯎ ꯄꯤꯔꯤꯑꯣ
ꯍꯩ ꯂꯩꯕꯒꯤꯗꯃꯛꯇꯕꯨ
ꯆꯥꯅꯤꯡꯉꯦ
ꯆꯥꯅꯤꯡꯉꯗꯤ ꯇꯥꯡꯕ ꯑꯍꯣꯡꯕ ꯑꯩ ꯑꯩꯗꯤ ꯈꯟꯗꯦꯍꯦ ꯍ ꯂꯩꯕꯨ ꯂꯩꯅꯤꯡꯉꯕꯀꯣ ꯆꯥꯕ ꯆꯥꯅꯤꯡꯉꯕ ꯑꯩꯗꯤ ꯍꯣꯡꯕ ꯇꯥꯡꯕ ꯈꯪꯗꯦ ꯑꯗꯨꯝ ꯂꯩꯔꯒ ꯆ ꯊꯣꯛꯄꯅꯤꯍꯦ ꯑꯩꯈꯣꯏꯁꯦ
ꯀꯩꯁꯨ ꯆꯥꯏꯗ ꯑꯗꯨꯕꯨꯗꯤ ꯑꯗꯨꯃꯥꯏꯅ ꯑꯗꯣ ꯅꯨꯡꯇꯤꯒꯤ ꯂꯩꯔ ꯆꯥꯕꯗꯗꯤ ꯉꯝꯗ꯭ꯔꯦꯗꯅ
ꯎꯝ ꯏꯟꯁꯥꯡ ꯑꯍꯥꯎ ꯑꯍꯥꯎꯕ ꯆꯪꯉꯛꯄꯣ ꯅꯨꯄꯤ ꯂꯔ ꯑꯗꯣ ꯌꯦꯟ ꯌꯦꯟ ꯌꯦꯟꯗꯦꯝ ꯆꯝꯐꯨꯠꯀꯨꯝꯕ ꯆꯥꯎꯋꯤ ꯍ
ꯆꯥꯛ ꯆꯪꯉꯔꯣꯏꯗꯣ ꯆꯥꯔꯗꯤ
ꯆꯪꯉꯔꯣꯢ
ꯎꯝ
ꯑꯁ ꯏꯟꯗꯤꯌꯥ ꯀꯁꯦ ꯁꯥ ꯇꯧꯅꯤ ꯅꯪ ꯅꯁꯥ ꯄꯥꯏ ꯍꯥꯏꯕꯗꯣ
ꯄꯥꯗꯦꯌꯦ
ꯄꯥꯗꯦ ꯀꯔꯤ ꯀꯔꯤ ꯑꯗꯨꯗꯤ
ꯌꯥꯝꯅꯁꯨ ꯅꯣꯏꯗꯕ ꯌꯥꯝꯅꯁꯨ ꯄꯥꯗꯕ
ꯅꯪꯒꯤ ꯋꯦꯠꯀꯤ ꯀꯔꯤ ꯀꯌꯥꯗ ꯂꯩꯕ
ꯋꯦꯠ ꯐꯣꯔꯇꯤ ꯅꯥꯌꯦꯅ ꯐꯤꯐꯇꯤꯔ ꯑꯣꯏꯔꯝꯒꯅꯤ
ꯑꯩꯀꯣꯏꯗꯒꯤ ꯐꯅ ꯌꯥꯝ ꯈꯦꯠꯅꯔꯤꯅꯦ ꯑꯗꯨꯗꯤ
ꯅꯪꯗꯤ
ꯑꯩꯈꫭꯏꯗꯤ ꯑꯦꯛꯇꯤ ꯑꯦꯛꯇꯤ ꯕꯨꯗꯤ ꯁꯣꯗꯣ ꯌꯥꯎꯗꯦ ꯁꯕꯦꯟ ꯁꯚꯦꯟꯇꯤ ꯁꯤꯛꯁ ꯁꯚꯦꯟꯇꯤ ꯁꯚꯦꯟꯒꯨꯝꯕꯗ ꯂꯩꯌꯦꯅꯦ ꯃꯁꯨ
ꯑꯥ ꯅꯨꯄꯥꯗꯤ ꯈꯔ ꯂꯨꯝꯕꯅꯤꯅ ꯑꯗꯨꯝ ꯁꯔꯨ ꯀꯩꯀꯥꯗꯨꯅ
ꯅꯨꯄꯤꯁꯤꯡꯁꯦ ꯌꯥꯝ ꯂꯨꯝꯕ ꯌꯥꯎꯕꯅꯦꯍꯦ ꯅꯨꯄꯤꯁꯤꯡꯅ ꯂꯣꯝꯂꯛꯄꯁꯦ ꯀꯔꯝ ꯀꯥꯟꯅ ꯈꯪꯕ꯭ꯔꯥ
ꯐꯪꯅꯦ
ꯃꯆꯥ ꯑꯍꯨꯝ ꯑꯅꯤ ꯑꯍꯨꯝ ꯂꯩꯔꯕ ꯃꯇꯨꯡꯗ
ꯎꯝ ꯌꯨꯝ ꯄꯥꯜꯂꯗꯤ ꯅꯨꯄꯤꯁꯤꯡꯁꯦ ꯑꯗꯨꯝ ꯂꯣꯏꯈꯠꯂꯛꯑꯦ ꯑꯌꯥꯝꯕꯅꯦ ꯍꯟꯗ꯭ꯔꯦꯠ ꯄꯔꯁꯦꯟꯗ ꯊ꯭ꯔꯤ ꯄꯥꯔꯁꯦꯟꯒꯨꯝꯕ ꯈꯛꯇꯅꯦꯕ ꯑꯗꯨꯝ ꯂꯩꯁꯔꯤꯉꯩꯒꯤ ꯐꯤꯒꯔ ꯂꯩꯔꯤꯗꯣ
ꯌꯥꯝꯅ ꯂꯥꯏꯔꯕ ꯑꯗꯨꯒ ꯏꯃꯨꯡ ꯊꯕꯛ ꯌꯥꯝ ꯀꯟꯕ ꯏꯃꯨꯡꯒꯨꯝꯕꯗꯀꯣ ꯄꯥꯟꯕ ꯄꯥꯂꯗꯤ ꯑꯗꯨꯝ ꯅꯣꯏꯕꯒꯤ ꯃꯇꯝ ꯂꯩꯔꯥ ꯅꯣꯏ ꯊꯣꯛꯄꯒꯦ ꯀꯣ
ꯎꯝ
ꯈꯔ ꯏꯃꯨꯡ ꯅꯨꯡꯉꯥꯏꯕ ꯏꯃꯨꯡꯒꯨꯝꯕꯗ ꯌꯨꯝ ꯄꯥꯜꯂꯗꯤ ꯅꯣꯢ ꯈꯠꯂꯅꯤ
ꯑꯗꯨꯗꯤ ꯑꯩ ꯑꯩꯁꯦ ꯋꯥꯕꯒꯤ ꯑꯣꯏꯔꯝꯃꯅꯤ ꯁꯨꯡ ꯅꯣꯏ ꯅꯣꯏꯗ꯭ꯔꯤꯁꯦ
ꯍꯣꯏ ꯊꯕꯛ ꯇꯨꯝꯕ ꯆꯥꯕ ꯆꯥꯡ ꯅꯥꯏꯅ ꯇꯨꯝꯗꯗꯤ ꯆꯥꯗꯗꯤꯀꯣ ꯑꯗꯨꯝ ꯍꯛꯆꯥꯡꯁꯦ ꯌꯥꯗꯕꯅꯤ ꯅꯣꯏ ꯅꫭꯏ ꯑꯩꯈꯣꯏꯒꯤ ꯍꯛꯆꯥꯡ ꯑꯩꯈꯣꯏ ꯏꯁꯥꯁꯦ ꯅꯣꯏꯔꯁꯨ ꯀꯣ
ꯎꯝ
ꯌꯥꯝ ꯅꯥꯒꯟꯕꯒꯨꯝꯕ ꯂꯩꯕꯗꯣ ꯂꯩꯗꯅ ꯃꯩ ꯂꯥꯛꯄ꯭ꯔꯣ
ꯃꯩ ꯂꯥꯛꯑꯦ ꯅꯣꯏꯗꯗꯤ ꯂꯥꯛꯄ꯭ꯔꯣ
ꯂꯥꯛꯑꯦ ꯃꯩ ꯃꯩ ꯂꯥꯛꯇ꯭ꯔꯗꯤ ꯅꯪꯗꯤ ꯀꯃꯥꯏꯅ ꯇꯧꯒꯦ ꯃꯩ ꯃꯨꯠꯂꯗꯤ ꯀꯃꯥꯏꯅ ꯇꯧꯒꯦ ꯍꯥꯏꯕ
ꯅꯨꯡꯉꯥꯏꯔꯦ
ꯏꯁ ꯑꯩꯗꯤ ꯃꯩ ꯂꯥꯛꯇ꯭ꯔꯗꯤꯀꯣ ꯐꯦꯟ ꯊꯥꯕ ꯌꯥꯗꯕꯅꯤꯅ ꯑꯩꯗꯤ ꯂꯥꯏꯐꯝ ꯈꯪꯗꯦ
ꯑꯁ ꯃꯩ ꯂꯥꯛꯇꯗꯤ ꯅꯨꯡꯉꯥꯏꯔꯦ
ꯇꯨꯝꯕ ꯍꯩꯇꯦ
ꯎꯝ ꯑꯩꯈꯣꯏꯁꯨ ꯐꯦꯅ ꯑꯗꯨꯝ ꯊꯥꯏꯗ ꯇꯨꯝꯕꯗ
ꯍꯣꯏ ꯃꯤ ꯑꯇꯩ ꯑꯗꯨꯕꯨꯗꯤ ꯇꯧꯋꯦꯕꯀꯣ ꯑꯩꯗꯤ ꯇꯨꯝꯕ ꯍꯩꯇꯕ ꯑꯃ ꯂꯩꯌꯦꯕ
ꯎꯝ
ꯐꯩꯟꯕꯨ ꯊꯥꯗꯔꯗꯤ ꯑꯁ ꯇꯨꯝꯕ ꯌꯥꯗꯦ
ꯎꯝ
ꯅꯪ ꯇꯨꯝꯃꯝꯗꯥꯏꯗ ꯀꯃꯥꯏ ꯀꯃꯥꯏ ꯇꯧꯒꯦ ꯅꯪ ꯏꯁꯩ ꯇꯥꯔꯒ ꯇꯨꯝꯕ꯭ꯔꯥ ꯀꯃꯥꯏ ꯀꯃꯥꯏꯅ ꯇꯧꯕ꯭ꯔꯥ
ꯑꯦ ꯇꯨꯝꯅꯤꯡꯉꯗꯤ ꯐꯣꯟꯗꯣ ꯂꯣꯛ ꯊꯝꯃꯦ ꯑꯗꯨꯝ ꯗꯥꯏꯔꯦꯛꯅꯤ ꯇꯨꯝꯃꯤꯁꯦ
ꯑꯁ ꯌꯥꯝ ꯐꯩꯅꯤ ꯅꯣꯏꯗꯤ꯫
ꯑꯗꯨꯒ ꯁꯨꯡ ꯋꯥꯈꯜ ꯁꯨꯡꯈꯟ ꯈꯟꯗꯦ ꯑꯗꯨꯝ ꯇꯨꯝꯊꯔꯦ꯫